ꯍꯜꯂꯣ
ꯀꯅꯣ ꯅꯪꯗꯤ ꯑꯩ ꯀꯣꯜ ꯇꯧꯔꯗꯤ ꯄꯥꯏꯈꯠꯂꯦ ꯑꯗꯨꯒ ꯅꯪꯅ ꯑꯃꯨꯐꯛ ꯇꯧꯔꯛꯀꯅꯤ
ꯑꯁ ꯑꯩ ꯒꯥꯔꯤ ꯊꯥꯕ ꯃꯇꯝꯗꯅꯦ ꯑꯗꯨꯗꯤ
ꯅꯉꯕ ꯃꯥ
ꯍꯥꯥ
ꯅꯣꯛꯅꯤꯡꯉꯦ ꯆꯥꯛ ꯆꯥꯔꯕ꯭ꯔꯣ
ꯁꯥ
ꯍꯥꯥ ꯑꯁ ꯅꯪꯅꯦ ꯅꯨꯡꯉꯥꯏꯇꯦ ꯆꯥꯔꯦ ꯀꯩ ꯌꯦꯟꯁꯥꯡ ꯆꯥꯕ꯭ꯔꯥ
ꯉꯔꯥꯡ ꯉꯔꯥꯡ ꯕꯥꯔꯗꯦꯒꯤ ꯏꯟꯁꯥꯡ ꯆꯥꯏ
ꯑꯁ ꯅꯨꯡꯉꯥꯏꯈꯣꯏ ꯃꯤꯅꯤ ꯏꯟꯁꯥꯡ ꯌꯥꯔꯦꯕꯣꯉ ꯅꯪꯗꯣ ꯗꯥꯏꯇꯤꯡꯗꯧꯔꯣ ꯆꯥꯎꯃꯜꯂꯦ ꯏꯟꯁꯥꯡ ꯑꯍꯥꯎꯕ ꯈꯛꯇ ꯆꯥꯏꯌꯦ
ꯖꯤꯁꯅ ꯃꯍꯥꯎꯔꯩ
ꯍꯥ ꯋꯥꯏ ꯄꯨꯟꯇꯪ ꯖꯤꯝꯁꯦ ꯅꯥꯕ ꯍꯧꯔꯦ ꯌꯥꯏ
ꯉꯔꯥꯡꯗꯒꯤ ꯍꯧꯔꯛꯑꯦ
ꯎꯝ ꯅꯨꯡꯇꯤꯒ ꯁꯥꯟꯅꯗ꯭ꯔꯗꯤ ꯏꯝꯐꯥꯜꯗ ꯂꯥꯛꯑꯒ ꯑꯃꯐꯨꯛ ꯁꯥꯟꯅꯗ꯭ꯔꯗꯤ ꯑꯗꯨꯝ ꯠꯒ ꯈꯔ ꯍꯦꯟꯅ ꯆꯥꯎꯒꯅꯤ ꯑꯗꯨ ꯇ ꯑꯈ ꯟꯅꯔ ꯊ ꯐꯁꯅ ꯇ ꯀꯥꯄꯣꯗ
ꯅꯨꯡꯇꯤ ꯇꯧꯅꯤꯗ
ꯎꯝ ꯏꯝꯐꯥꯜꯗ ꯂꯥꯛꯑꯗꯤ ꯇꯧꯔꯔꯣꯏꯅ
ꯏꯝꯐꯥꯎꯜ ꯂꯥꯛꯑꯁꯨ ꯇꯥꯎꯕꯅꯤꯗ
ꯎꯝ
ꯍꯧꯖꯤꯛꯀꯥꯟ ꯂꯤ ꯇ꯭ꯔꯦꯅꯤꯡꯒꯨꯝ ꯃꯒꯤꯕ ꯗꯤꯁꯋ ꯅꯦꯁꯄꯦꯛꯦꯛ ꯗꯛ ꯂꯥꯛꯅꯤꯅ
ꯑꯣ
ꯁꯤꯖꯤꯟꯕ ꯍꯥꯏꯔꯗꯤ ꯑꯗꯨꯝ
ꯎ
ꯏꯝꯐꯥꯜꯗꯁꯨ ꯍꯥꯎꯅꯩ
ꯎꯝ ꯁꯋꯦꯗꯔ ꯀꯃꯥꯏꯅ ꯇꯧꯒꯦ ꯑꯗꯨꯗ ꯆꯔꯦ
ꯅꯣꯡꯗꯤ ꯆꯨꯔꯔꯦ ꯋ
ꯅꯣꯡꯃꯝꯕ꯭ꯔꯥ ꯑꯣ ꯁꯤꯗꯨꯁꯨ
ꯁꯥꯕꯗꯤ ꯁ ꯁꯥꯥꯕꯗꯤ ꯁꯥꯕ
ꯈꯣꯟ ꯈꯣꯏꯗ ꯂꯩꯕꯅꯤꯅ ꯑꯩꯈꯣꯏꯗꯤ ꯑꯩꯗꯤ ꯆꯕ꯭ꯔꯥ ꯁꯥ ꯇꯕ꯭ꯔꯥꯗꯤ ꯈꯔ ꯭ꯀꯥꯎꯗꯤꯗꯤ ꯑꯣꯏꯌꯦ ꯅꯪꯗꯧ ꯃꯜ ꯍꯥꯛꯀꯤꯔꯥ
ꯋꯤꯛ ꯂꯥꯁꯅꯤ
ꯃꯅꯥꯝ ꯄꯏ ꯄꯨ꯭ꯔꯣ
ꯇꯤ ꯐ꯭ꯔꯥꯏꯗꯦ ꯁꯦꯇꯔꯗꯦ ꯁꯥꯏꯗꯕꯥꯅꯤ
ꯑ ꯅꯝ ꯀꯨꯏ ꯄꯨꯔꯛꯑꯣ ꯅꯨꯄꯥ ꯀꯌꯥ ꯀꯌꯥꯒꯤ ꯌꯣꯟꯕ꯭ꯔ ꯅꯨꯄꯥ ꯀꯌꯥ ꯀꯌꯥꯒꯤ ꯌꯣꯟꯕ꯭ꯔꯥꯅ ꯈꯪꯗꯦ
ꯄꯣꯠꯁꯨ ꯌꯥꯝ ꯃꯥꯜꯂꯦ
ꯗꯨꯀꯥꯟ ꯅꯝ ꯄꯨꯏꯗꯣ ꯄꯨꯔꯛꯅ
ꯑꯗꯨꯒꯨꯝꯕꯥ ꯃꯅꯥ ꯁꯤꯕꯗ
ꯅꯝ ꯁꯤꯗꯦꯕꯖꯅ ꯄꯦꯦ ꯇꯧꯔꯤ ꯍꯥꯏꯦ
ꯄꯇꯥ ꯌꯗꯦ ꯀꯥꯟꯗ
ꯀꯊꯦꯜꯗ ꯀꯣ ꯍꯣꯏꯅꯀꯣ ꯃꯅꯝ ꯀꯨꯏꯗꯣ ꯌꯣꯟꯕꯅꯤꯀꯣ ꯀꯊꯦꯜꯗ
ꯅꯪ ꯀꯟꯕ ꯀꯕꯨꯗꯤ ꯑꯄꯨ ꯃꯔꯅ
ꯍꯣꯏꯅꯦ ꯀꯟꯗꯕꯗꯣ ꯄꯨꯔꯛꯑꯣ ꯊꯤꯔꯒ
ꯃꯅ ꯌꯥꯝ ꯊꯤꯕꯁꯤꯡꯗꯤ ꯄꯨꯔꯛꯅꯤꯡꯗꯦ ꯄꯦꯁꯦꯟꯖꯔ ꯃꯃꯥꯡꯗ ꯏꯀꯥꯏꯔꯦ
ꯐꯖꯅ ꯄꯦꯛ ꯇꯧꯔꯗꯤ ꯅꯝ ꯊꯔꯣꯏ ꯏꯕꯨꯡꯉꯣ ꯀꯔꯤꯅꯣ ꯑꯍꯥꯎ ꯑꯍꯥꯎ ꯄꯨꯔꯛ
ꯑꯗꯨꯋꯥꯏꯗꯒꯤ ꯑꯩꯐꯥꯎ ꯆꯠꯄ ꯀꯤꯕ ꯂꯩꯕ ꯂꯝꯗꯨꯒꯤ
ꯀꯔꯤꯁꯨ ꯇꯧꯗ꯭ꯔꯦ ꯏꯃꯥ ꯍꯣꯏꯗꯤ ꯉꯅꯨꯡꯁꯤ ꯏꯁꯀꯣꯠ ꯄꯤꯗꯕꯤꯗ ꯂꯥꯛꯀꯅꯤ ꯏꯝꯐꯥꯜ
ꯀꯤꯗ ꯍꯩꯕ꯭ꯔꯥ ꯃꯣꯏ
ꯍꯣꯏ ꯖꯣꯖꯦꯡ ꯇꯦꯛꯒꯤ ꯃꯤꯁꯤꯡꯅ ꯑꯩꯈꯣꯏꯕꯨ ꯑꯦꯇꯦꯛ ꯇꯧꯔꯗꯤ ꯃꯣꯏꯗꯤ ꯁꯤꯔꯅꯤꯅ
ꯑ
ꯆꯥꯛ ꯂꯩꯗꯕꯒꯤ ꯑꯥ ꯅꯣꯅꯦꯗꯒꯤ ꯆꯦꯡ ꯂꯧꯔꯒ ꯄꯨꯔꯛꯑꯣ ꯍꯥꯏꯌꯦ ꯍꯥꯏꯌꯦ ꯑꯗꯨ ꯑ ꯑꯗꯨꯂꯦꯁ ꯇ ꯍꯣꯏ ꯑꯗꯨꯝ ꯍꯥꯏ ꯍꯥꯏ ꯑꯂꯗ‌ꯣ ꯑꯁꯤꯒꯤ ꯃꯔꯝꯁꯦ ꯋꯥ ꯉꯥꯡꯕ ꯂꯣꯏ ꯁꯨꯝ ꯇꯜꯂꯦ
ꯅꯪꯅ ꯍꯥꯎꯕꯅꯤꯅ
ꯑꯗꯨꯅꯦ ꯑꯗꯨꯅ ꯑꯩꯅ ꯍꯥꯎꯕꯅꯤꯅ ꯑꯃꯨꯛ ꯇꯣꯛꯑꯁꯦ ꯍꯥꯏꯕꯅꯦ
ꯁ꯭ꯀ꯭ꯔꯤꯟ ꯁꯣꯟ ꯀꯥꯅꯗꯤ ꯑꯩꯒꯤ ꯌꯨꯝ ꯃꯅꯥꯛꯇ ꯉꯁꯤ ꯃꯤ ꯁꯤꯕ ꯂꯩꯕꯒꯤ ꯑꯗꯨꯝ ꯆꯠꯂꯦ
ꯑ ꯑ ꯁꯧꯒꯔꯤ ꯆ ꯏꯗꯤ ꯁꯧꯒꯔꯤ ꯁꯧꯒꯔꯤ
ꯁ ꯆꯥꯔꯦ
ꯎꯝ ꯆꯧꯒꯔꯤ ꯆꯥꯔꯛꯑꯦ ꯑꯩꯈꯣꯏꯗꯤ ꯏꯟꯁꯥꯡ ꯍꯥꯎꯗ ꯎꯩꯁꯥꯒ ꯂꯩꯗꯕꯅꯤ ꯄꯥꯏ ꯂꯩꯇ‌ꯦ
ꯎꯝ ꯅꯨꯡꯇꯤ ꯄꯩꯁꯥꯞ ꯐꯥꯡꯉꯒ ꯀꯔꯤꯅꯣ ꯅ ꯑꯩꯈꯣꯏꯁꯦ
ꯇꯤꯒꯗꯅ ꯁ ꯇꯤꯒ ꯀꯔꯅꯣ
ꯅꯨꯡꯇꯤ ꯀꯣꯞ ꯇꯧꯔꯗꯤ ꯅꯨꯡꯇꯤ ꯄꯩꯁꯥ ꯂꯥꯛꯀꯅꯤꯍꯦ ꯅꯨꯡꯇꯤ ꯀꯣ ꯇꯧꯔꯗꯤ ꯅꯨꯡꯇꯤ ꯄꯩꯁꯥ ꯂꯥꯛꯑꯅꯤ ꯆꯦꯡꯕꯅꯦ ꯅꯠꯇꯦꯕꯥ ꯑꯩꯅ ꯍꯩꯅꯤꯡꯕ ꯑꯗꯨꯒꯀꯣ ꯑꯥꯐꯇꯔ ꯇꯨ ꯊ꯭ꯔꯤ ꯗꯦꯖꯇ ꯆꯪꯕꯗꯣ ꯇꯥꯕ ꯍꯜꯂꯣ
ꯑꯁ ꯅꯪꯒꯤꯅꯦꯕꯣꯁꯨ ꯅꯨꯡꯉꯥꯏꯇꯦ ꯇꯜꯂꯦ ꯅꯉꯣꯁꯇꯕ ꯅꯦꯕꯣꯁꯇꯦꯕꯜ ꯑꯣꯏꯕꯗꯣ ꯀꯣꯜ ꯇꯧꯔꯛꯑꯣ ꯌꯥꯗ꯭ꯔꯣ
ꯁꯤ ꯌꯥꯗꯕ꯭ꯔꯥ
ꯋꯥꯔꯤꯗꯤ ꯌꯥꯔꯦ
ꯍꯣꯏꯁꯕꯉꯥꯡꯒ ꯂꯨꯀꯣ
ꯍꯧꯖꯤꯛꯇꯤ ꯌꯥꯔꯦ ꯏꯪꯁꯥꯗꯨ ꯌꯥꯅꯤ ꯑꯦ ꯑꯦ ꯇꯧꯕꯗꯣ
ꯅꯝꯃꯦ ꯇꯧꯧꯕꯅꯨ ꯍꯥꯏꯌꯨ ꯍꯣꯟꯗꯤ ꯀ꯭ꯔꯤ ꯇꯧꯔ
ꯐꯣꯟꯟ ꯌꯦꯡꯉꯤꯑꯦ
ꯉꯔꯥꯡ ꯅꯣꯝꯗꯥꯖꯗ ꯄꯩꯁꯥ ꯂꯥꯛꯑꯦꯀꯣ
ꯍꯣꯏ ꯂꯥꯛꯄꯅꯤ ꯃꯥꯒꯤꯗꯤ ꯌꯥꯝ ꯆꯪꯕꯒꯤ ꯎ ꯃꯥꯒꯗꯤ ꯅꯥ ꯏꯟ ꯍꯟꯗ꯭ꯔꯦꯠ ꯅꯅꯥꯟ ꯍꯟꯗ꯭ꯔꯦ ꯍꯦꯟꯕꯅꯤ ꯆꯉꯗꯣ
ꯍꯣꯟꯗ꯭ꯔꯥ ꯑꯩꯒꯤ ꯊ꯭ꯔꯤ ꯍꯟꯗ꯭ꯔꯦꯠ ꯁ꯭ꯋꯥꯏꯗꯅꯦ
ꯑꯩꯁꯨ ꯊ꯭ꯔꯤ ꯍꯟꯗ꯭ꯔꯦꯠ ꯇꯨꯋꯦꯜꯐ ꯈꯥꯛꯇꯅꯤ
ꯅꯆꯅꯤ ꯊꯒꯅ
ꯑꯩꯒꯤ ꯊ꯭ꯔꯤꯅ ꯇꯨꯋꯦꯜꯐ ꯈꯛꯇꯅꯤ ꯉꯔꯥꯡ ꯆꯪꯕ ꯑꯗꯨꯏ ꯑꯩ ꯒ꯭ꯔꯨꯞꯇ ꯊꯥꯒꯇꯅ ꯎꯗ꯭ꯔꯣ
ꯉꯔꯥꯡ ꯔꯤꯗ ꯊ ꯄꯣꯂꯞꯕ꯭ꯂꯥꯛ
ꯎꯝ
ꯑꯁ ꯍꯥꯏꯗꯤ ꯑꯩꯒꯤꯗꯤ ꯇꯣꯇꯦꯜ ꯍꯩꯕꯅꯦ
ꯑꯣ
ꯀꯌꯥ ꯁꯨꯕ꯭ꯔꯅ
ꯇꯣꯇꯦꯜ ꯂꯤꯁꯤꯡ ꯑꯃ ꯍꯤꯟꯅꯕꯅꯤ
ꯅꯪꯒꯤꯔꯣ
ꯑ
ꯐ꯭ꯂꯣꯔꯦ
ꯇꯨ ꯀꯦ ꯌꯦꯦꯟꯈ꯭ꯔꯦ
ꯑꯩꯗꯤ ꯆꯍꯨꯝ ꯈꯛꯇꯅꯦ
ꯅꯪꯗꯤ ꯕꯤꯕꯦꯁ ꯂꯩꯥꯏꯕꯅꯤꯅ ꯊꯕꯛ ꯇꯧꯗꯦꯅ ꯂ ꯑꯣ ꯏꯄꯥꯥꯗ ꯂꯥꯛꯑꯗꯤ ꯑꯗꯨꯝ ꯌꯥꯔꯦ
ꯑ
ꯑꯦꯟ ꯐꯥꯎ ꯑꯗꯨ ꯂꯥꯛꯑꯣ
ꯅꯪ ꯐꯣꯟ ꯅꯝꯕꯔ ꯑꯅꯤ ꯄꯥꯏꯕ꯭ꯔꯥ
ꯍꯣꯏ ꯑꯦꯀꯥꯎꯟ ꯑꯅꯤ ꯄꯥꯏꯕꯅꯦ
ꯑꯗꯨꯁꯨ ꯄꯩꯁꯥ ꯂꯥꯛꯄ꯭ꯔꯥ
ꯑꯥ
ꯁꯤꯡꯃꯔꯥ
ꯍꯣꯏ ꯑꯦꯀꯥꯎꯟ ꯑꯅꯤ ꯄꯥꯏꯕꯅꯦ ꯑꯩꯗꯤ
ꯃꯤꯗꯤ ꯅꯨꯡꯉꯥꯏꯔꯦ
ꯋꯥꯚꯏ ꯍꯝ
ꯃꯦꯒꯤꯅꯤꯅꯨꯡꯉꯀ
ꯅꯨꯡꯉꯥꯏꯇꯦ ꯊꯦꯡ ꯀꯤ ꯅꯨꯡꯉꯥꯏꯇꯦ ꯑꯁ ꯅꯨꯡꯁꯥ ꯑꯃꯐꯥꯎ ꯊꯣꯛꯑꯦ ꯀꯔꯤꯔꯥ ꯁꯥꯎꯅꯤꯡꯉꯦ
ꯑꯩꯅꯔꯣ
ꯅꯪꯅ ꯅꯨꯡꯁꯥ ꯊꯥꯔꯛꯑꯕꯅꯦ ꯅꯣꯏ ꯑꯩꯈꯣꯏ ꯌꯨꯝ ꯃꯅꯥꯛꯇ ꯅꯨꯡ ꯁꯤꯕꯤꯔꯛ꯭ꯔꯤ ꯑꯍꯥꯟꯕꯥ ꯑꯉꯥꯡꯔꯥ
ꯍꯥꯥ
ꯃꯤ ꯁꯤꯕꯗꯣ ꯑꯍꯟꯥꯟꯕꯍꯟꯥꯟꯕ꯭ꯔ
ꯍꯥꯏ
ꯑꯣ ꯑꯣ ꯀꯔꯤ ꯇꯥꯎꯧꯕꯗꯒꯤ ꯂꯩꯇꯕ꯭ꯔꯥ
ꯥꯔꯒꯩꯅ ꯃꯅꯤꯁꯤꯦ
ꯑꯣ ꯅꯨꯡꯉꯥꯏꯇ ꯈꯪꯗ꯭ꯔꯦ ꯈꯪꯗ꯭ꯔꯦ ꯇꯥꯕ꯭ꯔꯥ
ꯍꯥꯥ
ꯄꯤꯌꯥꯅꯣ ꯃꯈꯣꯟ ꯇꯥꯕ꯭ꯔꯥ
ꯍꯣꯏ ꯀꯅꯥꯔ ꯀꯂꯨꯡꯔꯥ
ꯍꯣꯏ ꯃ꯭ꯌꯨꯖꯤꯁꯤꯌꯟ ꯅꯤꯅꯦ
ꯈꯨꯕꯛ ꯊꯖꯤꯜꯂꯣ ꯍꯣꯏ ꯃꯥꯗꯤ ꯕꯤ ꯕꯤ ꯑꯦꯁ ꯂꯥꯏꯍꯧꯗ꯭ꯔꯣ
ꯃꯥ ꯕꯤꯕꯤ ꯑꯦꯁ ꯂꯩꯔꯣꯏꯌꯦ ꯑꯥ
ꯀꯔꯤ ꯕꯥꯔ
ꯈꯪꯗꯦ ꯐꯗꯔ꯭ꯁ ꯗꯦ ꯅꯨꯡꯉꯥꯏꯕ꯭ꯔꯣ
ꯍꯣꯏ ꯅꯨꯉꯥꯏꯅꯥ
ꯎꯝ ꯌꯥꯝ ꯐꯩ ꯌꯥꯝ ꯐꯩ ꯑꯁꯤ ꯑꯥꯔꯕꯤꯁꯤꯁꯤꯗꯗꯤ ꯑꯁ ꯐꯗꯔꯁ ꯗꯦ ꯆꯠꯂꯒ ꯋꯥꯔꯤ ꯁꯥꯕꯗꯣ ꯁꯄ꯭ꯤꯀꯔ ꯏꯁꯄꯤꯀꯔꯗꯣ ꯄꯨꯡ ꯑꯃ ꯍꯦꯂꯝꯒꯅꯤ ꯃꯥ ꯂꯧꯕꯗꯣ ꯃꯇꯥꯡ ꯀꯠꯗꯏꯗꯒꯤ ꯍꯥ
ꯑꯣꯖꯥꯅ ꯇꯧꯕ꯭ꯔ ꯃꯥ
ꯅꯠꯇꯦ ꯑꯇꯣꯞꯄ ꯏꯁꯄꯤꯀꯔ
ꯑꯩꯅ ꯍꯥꯏꯕꯗꯤ ꯐꯖꯅ ꯇꯧꯕ꯭ꯔꯥ
ꯑꯩꯒꯤ ꯃꯤꯟ ꯇꯥꯗꯦ ꯃꯄꯥꯟ ꯊꯣꯛꯄ ꯑꯗꯨꯒꯤ ꯑꯁ ꯄꯨꯡ ꯑꯃ ꯂꯧꯕꯅꯦ ꯇꯥꯗꯤ ꯇꯥꯏ ꯑꯗꯨꯕꯨ ꯕꯤꯒꯤꯅꯤꯡꯗ ꯇꯥꯗꯕꯒꯤꯀꯣ ꯁꯣꯔꯤꯗꯣ ꯗꯤꯇꯦꯜꯗꯣ ꯈꯪꯗ꯭ꯔꯦꯗꯅ ꯀꯨꯏꯃꯟ ꯅꯝꯕꯔ ꯋꯥꯟ ꯇꯧꯅꯤꯡꯕ ꯃꯄ ꯆꯠꯄ ꯈꯣꯠ ꯀꯩ ꯀꯅꯤꯅꯣ ꯑꯗꯨꯒꯤ
ꯅꯪꯁꯨꯨꯝ ꯃꯤꯗꯤ ꯖꯥꯠꯖꯥꯠꯅꯤꯀꯣ
ꯍꯣꯏ ꯃꯤꯁꯤ ꯖꯥ ꯖꯥꯠ ꯂꯩꯕꯅꯦ ꯂꯩꯕ ꯌꯥꯗ꯭ꯔꯦ ꯅꯪ
ꯑꯁ
ꯄꯥꯏ ꯂꯩꯇꯔꯦ
ꯀꯣꯟ ꯀꯣꯟ ꯅꯕꯟꯅꯤ ꯆꯠ ꯄꯗ ꯀꯔꯤ ꯌꯨꯝꯔꯝꯕ ꯑꯌꯨꯛꯗ ꯆꯠꯄꯗꯣ ꯁꯟꯗꯦ ꯆꯠꯄꯗꯣ ꯁꯟꯗꯦꯗ ꯀꯔꯤ ꯀ꯭ꯂꯥꯁꯅꯣ
ꯄ꯭ꯔꯤ ꯄ꯭ꯔꯥꯏꯃꯔꯤ ꯒꯤ
ꯀꯣꯔꯁꯀꯤ ꯃꯤꯡꯗꯤ
ꯄ꯭ꯔꯤ ꯄ꯭ꯔꯥꯏꯃꯔꯤ ꯇꯤꯆꯔꯁ ꯇ꯭ꯔꯦꯅꯤꯡꯅꯤꯅꯣ
ꯑꯗꯨ ꯀꯗꯥꯏꯗꯔꯥ
ꯋꯥꯡꯈꯩꯗ
ꯀꯗꯥꯏꯔꯣꯝꯅꯣ ꯋꯥꯡꯈꯩꯁꯤ
ꯈꯡꯗꯦ ꯑꯩꯁꯨ ꯅꯥꯏꯃ ꯐꯥ ꯂꯥꯄꯗ ꯃꯦꯞꯏꯗꯨꯒ ꯍꯥꯏꯕꯤꯒꯦ
ꯈꯣꯡꯅꯥ ꯆꯠꯄꯔꯥ ꯒꯔꯤꯅꯥ ꯆꯇꯄꯔꯥ
ꯀꯔꯤꯅꯣ ꯈꯣꯉꯅꯥ ꯆꯠꯀꯅꯤ ꯑꯣꯇꯣꯅ ꯆꯥꯅꯤꯉꯥꯀꯅꯤ ꯇꯥꯡꯅꯡ ꯋꯥꯉꯥ ꯍꯩ ꯎꯝ ꯋꯥꯅꯠꯕꯥ ꯉꯥꯡꯒꯅꯨ ꯀꯣ
ꯍꯁ
ꯋꯥꯡꯈꯩ ꯍꯥꯏꯔꯗꯤ ꯈꯣꯡꯅꯥ ꯆꯠꯀꯦꯔꯥ ꯂꯥꯞꯄꯅꯤ ꯅꯡꯁꯤ ꯄꯥꯡꯏꯀꯣ ꯄꯝꯕꯗꯒꯤ ꯎꯄ ꯄꯥꯡ ꯌꯥꯔꯦ ꯊꯥꯝꯃꯣ